ꯕꯣ ꯎꯝ
ꯎꯝ ꯋꯥꯔꯤ ꯃꯈꯥ ꯇꯥꯔꯁꯤ
ꯇꯥꯔꯁꯤ
ꯀꯟꯇꯤꯅ꯭ꯌꯨ ꯇꯧꯊꯔꯁꯦ
ꯑꯥ
ꯃꯥꯗꯣ ꯅꯣꯏꯃꯟꯕꯒꯤꯅꯦ ꯑꯌꯨꯛꯇꯕꯨꯗꯤ ꯆꯥꯛ ꯆꯥꯏ ꯍꯥꯏꯌꯦꯕꯀꯣ ꯅꯨꯃꯤꯗꯥꯡꯗꯅ ꯒ꯭ꯔꯤꯟ ꯇꯤꯒꯨꯝꯕ ꯀꯩꯀꯥ ꯁꯨꯝ ꯑꯣꯁꯀꯨꯝꯕ ꯆꯥꯔꯒ ꯑꯃ ꯈꯔ ꯄꯨꯛ ꯌꯥꯡꯅꯕ ꯃꯑꯣꯡꯗ ꯂꯩꯕꯗꯣ ꯍꯣꯏ ꯍꯥꯏꯕꯅꯦꯕ ꯑꯩꯅ ꯋꯥꯏ ꯌꯥꯝ ꯇꯩꯌꯣ ꯋꯥꯏ ꯇꯩꯕꯖꯦ ꯌꯥꯝ ꯁꯣꯟꯗꯩ ꯍꯥꯏꯗ꯭ꯔꯣ
ꯑꯍꯣꯏ ꯑꯁꯤ ꯅꯍꯥ ꯊꯥꯎ ꯃꯩꯅ ꯍꯦꯟꯅꯅꯦ ꯍꯧꯖꯤꯛ ꯁꯨꯔꯛꯄꯁꯤꯗꯩꯅꯦꯕ ꯏꯁꯥ ꯇꯟꯕꯁꯨ ꯍꯦꯟꯖꯜꯂꯤꯁꯦ
ꯎꯝ
ꯅꯍꯥꯜꯋꯥꯏꯗꯗꯤ ꯆꯥꯛꯆꯥ ꯇꯣꯛꯄꯒ ꯐꯝ ꯆꯥꯛꯇꯤ ꯗꯥꯏꯅꯤꯡ ꯊꯦꯕꯜꯗꯁꯨ ꯆꯥꯗ꯭ꯔꯦ ꯀ ꯍꯧꯖꯤꯛ ꯍꯧꯖꯤꯛꯅ ꯑꯃ ꯁ꯭ꯇꯥꯏꯜꯂꯣ ꯐꯦꯁꯟꯂꯣ ꯁꯦꯟ ꯄꯥꯏꯕꯨ ꯂꯩꯕ ꯈꯨꯅꯤꯡ ꯗꯥꯏꯅꯤꯡ ꯇꯦꯕꯜ ꯆꯥꯒ꯭ꯔꯗꯤ ꯃꯨꯈꯥꯏꯔꯦ
ꯎꯝ ꯑꯗꯩ ꯁꯨꯝ ꯐ꯭ꯂꯣꯔꯁꯨ ꯂꯣꯏ ꯇꯧꯅꯔꯦꯗꯅ ꯑꯗꯨꯅ ꯋꯥꯏ ꯇꯩꯕꯒꯤ ꯆꯥꯡꯗꯨꯁꯨ ꯀꯛ ꯕꯛꯇ ꯅꯥꯜꯂ ꯂꯣꯏ ꯇꯣꯛꯅꯔꯗ꯭ꯔꯥ
ꯑ ꯅꯍꯥꯋꯥꯏꯗꯤ ꯂꯩꯕꯥꯛꯇꯒ ꯄꯨꯂꯞ ꯇꯧꯔꯝꯃꯤꯒꯥꯟꯗ ꯅꯤ ꯅꯥꯅꯉꯥꯏꯕꯨ ꯇꯩꯕ꯭ꯔꯣ
ꯎꯝ ꯑꯈꯣꯏ ꯃꯪꯒꯣꯟꯅ ꯑꯃꯨꯛ ꯃꯨꯛ ꯇꯩꯕꯗ ꯁꯤꯒꯦ ꯇꯧꯕꯅꯦ ꯀꯩꯅꯣ ꯆꯥꯎꯅꯦ ꯂꯩꯕ ꯀꯣꯏ
ꯑꯈꯣꯏꯗꯤ ꯑꯈꯣꯏ ꯅꯨꯡꯇꯤꯅꯤ ꯁꯨꯃꯥꯡꯂꯣ ꯁꯪꯒꯣꯏꯔꯣ ꯃꯥꯡꯒꯣꯜꯔꯣ ꯑꯗꯨꯝ
ꯑꯗꯨꯝ ꯑꯗꯨꯃꯥꯏꯅ ꯇꯧꯒꯤꯕꯅꯁꯨ ꯐꯩꯗ ꯇꯧꯗ ꯇꯥꯔꯗꯤ ꯗꯥꯏꯕꯤꯇꯤꯁꯀ ꯑꯃꯨꯛ ꯅꯥꯔꯗꯤ ꯑꯗꯨꯅ ꯍꯦꯟꯅ ꯀꯤꯖꯩ꯫
ꯑꯗꯨꯗꯩꯅꯦ ꯍꯧꯖꯤꯛ ꯂꯩꯅꯥ ꯃꯈꯟ ꯃꯈꯟ ꯊꯣꯛꯂꯛꯏꯖꯦ ꯫
ꯃꯥꯅꯤ
ꯑꯗꯨꯗꯤ ꯑꯦ ꯑꯃꯨꯛ ꯄꯨꯁꯜꯂꯛꯑꯅꯤꯀꯣ
ꯑꯪ
ꯑꯗꯩꯗꯤ ꯁ ꯁꯃꯥꯖ ꯑ ꯀꯩꯅꯣꯁꯦ ꯄ꯭ꯔꯤꯊꯤꯕꯤꯁꯦ ꯁꯤꯠ ꯀꯩꯅꯣ ꯇꯧꯔꯛꯑꯅꯤ ꯁꯦꯒꯥꯏꯔꯛꯑꯅꯤ
ꯎꯝ ꯑꯍꯩ ꯑꯁꯤꯡ ꯁꯥꯕ ꯌꯥꯝꯃꯟꯗ
ꯑꯪ ꯍꯥꯏꯗꯤ ꯁꯣꯟꯕ ꯍꯥꯏꯖꯤ ꯏꯁꯥꯅ ꯀꯩ ꯍꯥꯏꯅꯤ ꯊꯕꯛ ꯀꯩꯝ ꯁꯨꯔꯛꯇ꯭ꯔꯕꯒꯤꯅꯦꯕ꯫
ꯃꯥꯅꯦ ꯑꯥ ꯃꯤ ꯖꯨꯝꯕꯥꯒ ꯆꯣꯡꯅꯩꯗꯣ ꯍꯨꯃꯥꯡ ꯇꯥꯅꯕꯅꯤꯅ ꯊꯕꯛ ꯇꯧꯃꯜꯂꯛꯇꯕꯩ
ꯅꯍꯥꯟꯋꯥꯏ ꯇꯟꯗꯗꯤ ꯎꯝ ꯅꯍꯥꯟꯋꯥꯏ ꯇꯟꯗꯗꯤ ꯊꯕꯛ ꯇꯧꯌꯥꯏ ꯁꯪꯕꯒ ꯂꯣꯡꯈꯟꯕ ꯆꯠꯄ꯭ꯔꯣ ꯏꯟꯊꯥꯕꯨ ꯆꯦꯟꯕ꯭ꯔꯣ
ꯑꯧ ꯉꯥꯁꯦ ꯐꯥꯕ ꯑꯗꯨꯝꯁꯨ ꯅꯨꯡꯉꯥꯏꯔꯛꯗꯣꯏꯅꯦ
ꯑꯥ ꯑꯗꯩ ꯍꯥꯏ ꯊꯕꯛ ꯃꯇꯠ ꯑꯝꯕꯧ ꯂꯦꯞꯄꯣꯟꯇꯦꯕ꯫
ꯑꯗꯩ ꯍꯧꯖꯤꯛ ꯉꯥꯌꯣꯡ ꯐꯥꯅꯗ꯭ꯔꯥ ꯏꯟꯊꯥꯔ ꯊꯥꯔꯒ
ꯎꯝ
ꯀꯩꯅꯣꯅꯣ ꯍꯥꯏꯀꯥꯟꯗꯀꯣ ꯅꯨꯄꯤ ꯑꯃꯅꯦ ꯂꯨꯄꯥ ꯂꯤꯁꯤꯡ ꯃꯔꯤꯃꯨꯛꯀꯤ ꯉꯥ ꯌꯣꯜꯂꯦ ꯍꯥꯏꯕ꯫
ꯏꯃꯥꯏ
ꯂꯨꯄꯥ ꯆꯥꯝ ꯆꯥꯝ ꯄꯤꯌꯦꯑꯦ ꯄꯋꯥꯗ ꯅꯈꯥꯗ ꯇꯨꯔꯦ ꯅꯨꯡꯉꯥꯏꯔꯝꯃꯣꯏꯗ꯭ꯔꯥ
ꯅꯨꯉꯥꯏ
ꯉꯥ ꯐꯥꯕꯩꯁꯨ ꯅꯨꯡꯉꯥꯏꯕ ꯄꯩꯁꯥ ꯐꯪꯕꯩꯁꯨ ꯅꯨꯡꯉꯥꯏꯕ
ꯑꯍꯣꯏ ꯍꯣꯏ ꯋꯥꯗꯤ ꯋꯥꯏꯀꯣ ꯑꯋꯥꯕ ꯊꯕꯛꯇꯤ ꯑꯣꯏꯌꯦꯕ
ꯎꯝ
ꯑꯗꯨ ꯑꯣꯏꯕ ꯑꯣꯏꯖ ꯇꯥꯔꯁꯨꯨꯝ ꯃꯥꯡ ꯆꯠꯊꯣꯛꯈꯤꯕꯒꯤ ꯐꯔꯤꯅꯦꯕ
ꯑꯪ
ꯅꯣꯡꯉꯥꯟ ꯅꯨꯃꯤꯠ ꯇꯥꯕ ꯐꯝꯃꯅꯤꯀꯣ ꯆꯥꯔꯅꯤ ꯋꯥꯏ ꯈꯔ ꯇꯩꯔꯅꯤ ꯏꯁꯤꯡ ꯍꯥꯏꯔ ꯍꯧꯖꯤꯛ ꯇꯣꯇꯤꯉ ꯌꯨꯝꯊꯣꯡ ꯈꯨꯗꯤꯡꯒꯤ ꯄꯨꯁꯤꯟꯗꯕ ꯌꯥꯎꯔꯝꯃꯣꯏ ꯂꯥꯏꯔ ꯑꯩꯈꯣꯏ ꯈꯛꯇ ꯉꯥꯏꯔꯦ ꯄꯨꯟꯁꯤꯟꯗ꯭ꯔꯤꯁꯤ꯫
ꯑꯗꯩ ꯐꯤꯁꯨꯕ ꯍꯥꯏꯔ ꯋꯥꯁꯤꯡ ꯃꯦꯆꯤꯟꯗ ꯒꯣꯔꯣꯡ ꯒꯣꯔꯣꯡ ꯒꯣꯔꯣꯡ ꯒꯣꯔꯣꯡ
ꯑꯪ ꯁꯨꯒ꯭ꯔꯅꯤ
ꯑꯗꯨꯗꯩ ꯐꯤ ꯁꯨꯝꯕꯩ ꯈꯨꯠ ꯃꯨꯛꯄ ꯑꯝꯁꯨ ꯂꯩꯔꯔꯣꯏ ꯗ꯭ꯔꯥꯏ ꯁꯣꯠ ꯇꯧꯊꯣꯛꯈ꯭ꯔꯅꯤ꯫ ꯑꯥ ꯑꯗꯩ ꯐꯧꯌꯥꯔꯅꯤ
ꯁꯨꯝ ꯑꯈꯣꯏꯅ ꯐꯤ ꯁꯨꯀꯥꯟꯗꯗꯤ ꯀꯩꯅꯣ ꯇꯧꯗ꯭ꯔꯣ ꯍꯥꯏꯗꯤ ꯂꯨꯝꯅꯕ ꯊꯥꯡꯉꯛꯄꯩ ꯋꯥꯗ꯭ꯔꯣ ꯗ꯭ꯔꯥꯏ ꯇꯧꯒ꯭ꯔꯃꯤꯅ ꯄꯨꯡꯌꯥꯡ ꯌꯥꯡ ꯉꯥꯎ ꯄꯨ ꯊꯣꯛꯂꯛꯑꯅꯤ
ꯑꯥ
ꯀꯩꯅꯣꯗꯤ ꯇꯧꯕꯅꯤꯍꯦ ꯐꯤꯗꯤ ꯊꯤꯕꯅꯤꯍꯦ ꯗ꯭ꯔꯥꯏ ꯇꯧꯕꯗꯣ ꯃꯁꯨꯞ ꯃꯁꯨꯞ ꯁꯨꯞꯄ ꯊꯤꯗ꯭ꯔꯣ ꯗ꯭ꯔꯥꯏ ꯇꯧꯕꯗꯣ
ꯈꯣꯏꯌꯦ ꯑꯗꯩ ꯅꯍꯥꯒꯤ ꯆꯥꯛ ꯑꯦꯟꯁꯥꯡꯗꯨꯁꯨ ꯑꯃꯨꯛ ꯁꯤꯡꯗ ꯊꯣꯡꯉꯝꯃꯤꯅꯤ ꯅꯠꯇ꯭ꯔ ꯃꯩ ꯇꯥꯟ ꯊꯣꯡꯉꯝꯃꯤꯅꯤ
ꯃꯥꯟꯅꯦ ꯑꯗꯨ ꯀꯩꯅꯣꯁꯨ ꯇꯧꯔꯝꯗꯣꯏꯅꯤ ꯁꯨꯝ ꯑꯗꯨꯅ ꯇꯧꯉꯥ ꯁ꯭ꯇꯦꯝꯕꯥꯠ ꯇꯧꯋꯦ ꯃꯑꯣꯡꯗ ꯑꯗꯨꯝ ꯀꯩꯅꯣꯁꯨ ꯊ ꯑ ꯍꯨꯃꯥꯡꯁꯨ ꯍꯨꯃꯥꯡ ꯊꯣꯛꯑꯝꯗꯣꯏꯅꯦ ꯑꯃꯨꯛꯀꯁꯨ ꯍꯦꯟꯅ
ꯎꯝ
ꯍꯧꯖꯤꯛꯇꯤ ꯏꯟꯗꯛꯁꯟ ꯀꯩꯀꯥꯇꯨꯁꯨ ꯂꯣꯏꯟ ꯇꯧꯅꯔꯦ ꯒ꯭ꯌꯥꯁꯁꯨ ꯑꯅꯝꯕ ꯁꯤꯖꯤꯟꯅꯗ꯭ꯔꯦ
ꯍꯣꯏ ꯊꯛ ꯁꯝꯕꯩ ꯆꯥꯡꯖꯦ ꯈꯨꯠꯄꯥꯛꯃꯨꯛ ꯄꯥꯝꯑꯝꯗ꯭ꯔꯥ ꯑꯁ ꯃꯤꯗ ꯅꯠꯇꯦ ꯑꯩꯁꯨꯅꯦ
ꯏꯁꯥ ꯌꯥꯎꯔꯒ ꯑꯈꯣꯏ ꯄꯨꯂꯞ ꯑꯗꯨ ꯅꯪꯉꯛ ꯃꯟꯗꯕꯩꯅꯦ ꯇꯧꯅꯔꯛꯏꯃꯩꯗꯨꯁꯨ
ꯎꯝ ꯊꯕꯛꯀꯤ ꯃꯇꯝꯅ ꯍꯦꯟꯒꯠꯂꯛꯄ
ꯎꯝ
ꯐ꯭ꯔꯤ ꯂꯩꯕ ꯃꯇꯝꯅ ꯇꯤꯟꯖꯤꯜꯂꯛꯄ
ꯎꯝ
ꯋꯥꯔꯛꯀ ꯍꯥꯏꯁꯦ ꯍꯥꯏꯖ ꯋꯥꯅꯤ ꯊꯕꯛ ꯑꯗꯣ ꯑ ꯊꯕꯛ ꯄꯥꯡꯒꯜꯖꯦ ꯁꯨꯗ꯭ꯔꯦ ꯍꯥꯏꯇꯥꯔꯁꯨꯀꯣ
ꯎꯝ
ꯇꯦꯜꯗꯪꯗꯤ ꯁꯨꯔꯤꯅꯦꯕ
ꯕꯤꯟꯇꯦꯜ ꯁꯨꯕꯅꯦꯅ ꯋꯥꯕꯅꯦ
ꯑꯪ ꯑꯗꯨꯅ ꯄꯨꯔꯥ ꯗꯥꯎꯟ ꯆꯠꯂꯀꯥꯟꯗꯅꯦꯕ ꯃꯤꯃꯩꯁꯤꯅ ꯇꯨꯔꯤꯖꯤ
ꯁꯨꯝ ꯑꯇꯣꯞ ꯑꯇꯣꯞꯄ ꯅꯥꯕꯗꯨꯝ ꯀꯩꯁꯨ ꯇꯧꯗꯦ ꯅꯠꯇ꯭ꯔꯥ ꯑꯣꯛꯀꯨꯝꯕ ꯅꯥꯔꯀꯥꯟꯗ ꯀꯩꯝ ꯇꯧꯕ ꯉꯝꯗꯕꯗꯣ ꯃꯤꯅ ꯁꯨꯝ ꯍꯥꯏꯅꯩꯗꯅ ꯂꯥꯏꯔꯤꯛ ꯄꯥꯔꯗꯤ ꯏꯁꯥ ꯁꯣꯟꯗꯌꯅ
ꯑꯥ
ꯃꯦꯟꯇꯦꯟꯅ ꯍꯦꯟ ꯁꯊꯤ
ꯎꯝ ꯍꯥꯏꯗꯤ ꯄꯥꯡꯒꯜꯒꯤ ꯉꯥꯏꯍꯥꯛ ꯁꯨꯨꯕꯗꯨꯗꯤ ꯉꯥꯍꯥꯛ ꯄꯨꯊꯥꯔꯒ ꯑꯪꯃꯨꯛ ꯐꯩꯌꯦꯕ
ꯀꯣꯛꯇ ꯇꯧꯒꯤꯕꯗꯨꯗꯤ ꯄꯣꯊꯥꯔꯁꯨ ꯁꯐꯠ ꯐꯠꯇꯝꯅꯤ
ꯍꯣꯏ ꯀꯌꯥ ꯋꯥꯊꯔꯖꯨ ꯑꯗꯨꯝ ꯍꯥꯏꯗꯤ ꯍꯦꯟꯖꯤꯜꯂꯛꯄ ꯁꯔꯨꯛꯇ ꯑꯣꯏꯁꯤꯟꯂꯛ ꯇꯥꯏꯞ ꯇꯧꯋꯦ
ꯃꯥꯟꯅꯦ
ꯎꯝ
ꯑꯗꯨꯝ ꯑꯃꯨꯃꯨꯛ ꯃꯥꯏꯒ꯭ꯔꯦꯟꯗꯣ ꯍꯧꯀꯥꯟꯗꯀꯣ ꯈꯥꯡꯒ ꯁꯨꯛꯉꯝ ꯉꯝꯗꯝꯅꯤ ꯅꯪ ꯇꯧꯗ꯭ꯔꯥ ꯃꯥꯏꯒ꯭ꯔꯦꯟ
ꯇꯧꯔꯤꯅꯤꯅꯦ ꯀꯩꯗꯧ ꯇꯧꯔꯣꯏꯗ꯭ꯔꯣ ꯂꯩꯅꯥ ꯄꯛꯀ ꯃꯤ ꯁꯤꯕꯥꯗꯣ ꯑꯣꯏꯗꯣꯏꯅꯤ
ꯅꯥꯗꯕ ꯂꯩꯅꯥ ꯑꯝꯇ ꯂꯩꯖꯤꯜꯂꯛꯇ꯭ꯔꯦ
ꯂꯩꯖꯤꯜꯂꯛꯇ꯭ꯔꯦ ꯑꯁ ꯑꯩꯃꯨꯛ ꯏꯅꯥꯛ ꯈꯨꯜ ꯂꯩꯕꯨꯠꯇꯦꯗ ꯁꯪꯁꯥꯔꯁꯤꯗꯤ ꯑꯥ ꯑꯇꯩ ꯑꯇꯩꯗ ꯈꯨꯟꯗ꯭ꯔꯁꯨ ꯏꯅꯥ ꯈꯨꯕꯝ ꯃꯥꯂꯦꯝ ꯀꯣꯏꯅ ꯆꯠꯂꯨꯔꯒ ꯑꯥ ꯃꯥꯂꯦꯝ ꯀꯣꯏ ꯆꯠꯂꯨꯔꯒ ꯃꯤꯅ ꯑꯁ ꯂꯩꯇꯦ ꯑꯩꯕꯨ ꯈꯨ ꯂꯩꯕꯣꯇꯣ ꯆꯥꯎꯊꯣꯛꯅ ꯍꯥꯏꯕꯤꯒꯦ
ꯃꯥ ꯏꯁꯥꯗꯩ ꯍꯦꯜ ꯂꯩꯄꯣꯟꯇꯦ
ꯑꯝ
ꯑꯃꯔꯣꯝꯗꯀꯣ ꯁꯤꯁꯤ ꯀꯩꯅꯣ ꯇꯧꯗꯕꯩꯅꯤ ꯆꯤꯟꯖꯥꯛ ꯐꯕ ꯆꯥꯗꯕ ꯇꯩꯗꯤ ꯍꯦꯟꯅ ꯋꯥꯍꯟꯕꯗꯣ ꯏꯁꯥꯗ ꯑꯗꯨꯅꯁꯨꯅꯤ ꯑꯣꯏ
ꯍꯣꯌꯦ ꯄꯩꯁꯥꯅ ꯀꯥꯏꯗꯩ ꯑꯥ ꯄꯛꯅ ꯋꯥꯡꯒ꯭ꯔꯦ ꯄꯣꯠ ꯃꯆꯥꯈꯛꯂꯦ ꯈꯣꯡꯒꯥꯟꯒ ꯀꯥꯟꯊꯣꯛ ꯌꯣꯕꯣꯇꯦ
ꯃꯥꯅꯤ ꯃꯆꯤ ꯈꯤꯇꯪ ꯂꯦꯡꯕꯗ ꯄꯩꯁꯥ ꯉꯥꯛꯇꯅꯤ
ꯑꯪ
ꯎꯝ ꯏꯁ ꯃꯈꯥ ꯄꯠꯂꯕꯣꯅꯤꯗ ꯂꯥꯛ ꯂꯥꯛꯇꯦ ꯆꯥꯔꯣꯏꯟ ꯆꯥꯗꯕꯅꯤ
ꯃꯅꯝ ꯅꯝꯊꯤꯗ꯭ꯔꯥ
ꯑꯁ ꯅꯝꯊꯤꯌꯦ ꯌꯥꯗ꯭ꯔꯕꯨ
ꯅꯨꯡꯁꯥꯗ ꯈꯥ ꯈ꯭ꯔ ꯐꯧꯗꯣꯛꯑꯣ
ꯑꯪ ꯍꯧꯗꯣꯛꯑ ꯃꯤꯅ ꯄꯥꯎ ꯂꯧꯕꯅꯦꯇꯥꯔꯦ ꯀꯩ ꯍꯥꯏꯅꯤ
ꯈꯥ ꯍꯥꯏꯔꯑꯣ ꯑꯩꯁꯨ ꯈꯥ ꯂꯧ
ꯑꯩꯈꯣꯏ ꯎꯅꯥꯁꯥꯏ ꯗꯨꯃꯥꯏ ꯆꯥꯏꯔꯤ
ꯍꯌꯦꯡ ꯑꯌꯨꯛ ꯆꯥꯏꯔꯝꯃꯣ ꯑꯩ ꯈꯨ ꯂꯥꯛ
ꯂꯥꯑꯣ ꯃꯤ ꯃꯤ ꯈꯨꯂꯥꯏꯅꯦ
ꯀꯩꯅꯣ ꯇꯧꯔ ꯂꯥꯛꯀꯦ ꯈꯥꯎ ꯌꯦꯔꯨꯝ ꯈꯥꯎ ꯑꯝ ꯄꯨꯔ ꯂꯥꯛꯀꯦ
ꯍꯣꯏꯌꯦ ꯑꯣ ꯀꯩꯅꯣ ꯑꯥ ꯍꯩꯅꯧ ꯅꯥꯀꯦꯟ ꯊꯥ ꯌꯥꯎꯔꯛꯄꯩ ꯎꯅꯥ ꯋꯥꯅꯥ ꯃꯌꯥꯝ ꯀꯦꯟꯕꯗꯣ
ꯑꯥ ꯎꯔꯨꯝ ꯁꯨꯝꯖꯤꯠꯅꯒ ꯁꯤꯠꯄ ꯗꯨꯃꯥꯏ ꯁꯤꯠꯄ꯭ꯔꯥ
ꯑꯣꯍꯣꯏ ꯁꯤꯠꯂꯦ ꯆꯥꯏꯁꯤ
ꯑꯗꯨꯗꯤ ꯕꯣꯔ ꯈꯥꯎ ꯑꯃꯗꯤ ꯌꯥꯝꯃꯟꯂꯣꯏ ꯗꯤꯄꯔꯒꯨꯝꯕ ꯖꯦꯁꯤꯄꯤ ꯇꯨꯝꯕꯝ ꯇꯧꯔ ꯂꯥꯛꯎꯔꯥ ꯖꯦꯁꯤꯕꯤꯅ ꯀꯣꯠꯂ ꯗꯤꯄꯔꯗ ꯍꯥꯞꯄꯤꯅꯕ
ꯑꯪ ꯆꯞ ꯆꯥꯏꯌꯦ
ꯊꯝꯕꯝꯒ ꯑꯝꯇ ꯂꯩꯇꯕꯩ ꯅꯣꯏꯗꯤ ꯐꯅꯌꯥꯝ ꯋꯥꯔꯝꯃꯅꯤ
ꯋꯥꯔꯦ ꯏꯃꯥꯏ ꯊꯤ ꯁꯦꯟꯂ ꯍꯣꯠꯅꯕꯗꯕ
ꯊꯕꯛꯀ ꯑꯝꯇ ꯊꯣꯛꯄ ꯁꯪꯉꯝꯃꯔꯣꯏ ꯅꯥ
ꯁꯪꯗ꯭ꯔꯦ ꯐꯨꯅꯕꯩꯅꯦ ꯐꯨꯔꯨ ꯂꯥꯎꯑꯣꯅ ꯑꯩ ꯍꯥꯏꯕꯅꯦ ꯃꯣꯏꯁꯨ ꯀꯤꯕ꯭ꯔꯥ ꯈꯪꯗꯦ ꯌꯥꯝꯃꯟꯕꯁꯤꯗ
ꯑꯩꯁꯨ ꯄꯥꯎꯗꯣ ꯈꯥ ꯈꯥ ꯄꯤꯕꯤꯒꯤꯒꯦ ꯃꯤꯉꯣꯟꯗ
ꯑꯥ ꯃꯤ ꯍꯥꯏꯗ꯭ꯔꯣ ꯌꯥꯝ ꯌꯥꯝꯕꯨ ꯌꯥꯝꯃꯜꯂꯗꯤ ꯇꯜꯂꯤꯅ ꯍꯥꯏꯒ꯭ꯔꯣ ꯈꯤꯇꯪ ꯂꯩ ꯄꯣꯠꯆꯤꯅꯦ ꯃꯥꯒꯨ ꯂꯩꯗꯤ ꯍꯦꯃꯟ ꯂꯥꯛꯃꯟꯒ꯭ꯔꯦ ꯇꯜꯂꯤꯅ ꯍꯥꯏꯕꯗꯣ
ꯎꯝ ꯂꯥꯔꯤꯛꯁꯨ ꯄꯥꯗꯧ ꯌꯥꯝꯕꯅꯤ ꯄꯥꯗꯧ ꯇꯜꯂꯦꯗꯣ
ꯅꯪ ꯁꯦꯟ ꯍꯥꯏ ꯆꯨꯔꯅꯦ ꯐꯖꯅ ꯑꯗꯨꯗꯤ꯫
ꯑꯪ ꯀꯥꯟꯗ ꯐꯣꯟ ꯅꯝꯃ ꯊꯝꯃꯤꯔ ꯈꯪꯄꯣꯟꯇꯦ
ꯅꯪ ꯁꯨꯝ ꯄꯩꯁꯥ ꯃꯅꯝꯗꯣ ꯍꯥꯏꯅꯔꯛꯇ꯭ꯔꯗꯤ ꯑꯩꯈꯣꯏꯗ ꯂꯥꯛꯑꯣ꯫
ꯑꯍꯣꯏ ꯑꯁ ꯍꯥꯏ ꯍꯥꯏꯅꯗ꯭ꯔꯕꯅꯦ ꯂꯤꯁꯤꯡ ꯑꯅꯤ ꯆꯕꯤꯒꯤ ꯃꯅꯝꯅ꯫
ꯆꯨꯔꯦ꯫
ꯆꯨꯔꯦ ꯏꯁꯥ
ꯑꯗꯨꯗ ꯑꯣꯏꯔꯝꯗꯥꯏꯅꯦ ꯑꯗꯨꯗ ꯑꯣꯏꯔꯝꯗꯥꯏꯅꯦ ꯅꯪ ꯁꯨꯝ ꯆꯠ ꯀꯥꯟꯗ ꯄꯩꯁꯥ ꯃꯅꯝ ꯋꯥ ꯋꯥ ꯅꯝꯃꯦ ꯍꯥꯏꯁꯦ꯫
ꯑꯣ ꯑꯗꯨꯗ ꯂꯦꯟꯊꯦ ꯍꯥꯏꯔꯦ ꯃꯤꯅꯦ ꯑ ꯁꯤꯅꯤꯁꯨ ꯁꯥꯏꯌꯨꯛ ꯄꯥꯏꯑꯌꯦꯅ
ꯍꯥꯏ꯫
ꯅꯨꯡꯉꯥꯏꯔꯝꯅꯦꯍꯦ ꯅꯪꯗꯤ ꯂꯥꯏꯅꯤꯡ ꯂꯩꯅꯤꯡꯕꯗ ꯂꯩꯗ
ꯅꯨꯡꯉꯥꯏ ꯅꯨꯡꯉꯥꯏ ꯑꯩꯃꯨꯛ ꯅꯨꯪꯉꯥꯏꯕꯥ ꯄꯨꯟꯁꯤꯁꯦ ꯂꯩꯕꯣꯟꯇꯦ꯫
ꯑꯗꯣ ꯁꯨꯃꯥꯏꯅ ꯇꯧꯕ ꯅꯪ ꯁꯨꯝ ꯌꯥꯝꯃꯟꯅ ꯂꯩꯔ ꯀꯥꯟꯗ ꯅꯣꯏ ꯌꯨꯝ ꯊꯪꯅꯕ ꯀꯩꯗꯧꯕꯗꯁꯨ ꯑꯦ ꯅꯣꯏ ꯑꯝꯗ ꯍꯪꯉꯨꯗ꯭ꯔꯁꯨ ꯀꯣꯛ ꯀꯣꯛ ꯈꯥꯎ ꯑꯃ ꯑꯝꯗ ꯍꯥꯕꯣ ꯀꯣꯛ ꯄꯤꯊꯣꯛꯈꯣ꯫
ꯑꯁ ꯃꯣꯏ ꯈꯣꯝꯃꯤꯅꯦ ꯂꯣꯟ ꯂꯣꯟ ꯈꯣꯝꯕꯗ ꯑꯋꯥꯖꯔꯕꯅꯤ꯫
ꯌꯨꯝ ꯊꯪꯅꯕꯗꯨꯐꯥꯎ ꯐꯅꯌꯥꯝ ꯄꯥꯏꯔꯝꯃꯅꯤ ꯑꯗꯨꯗꯤ꯫
ꯄꯥꯏꯔꯦ ꯑꯁ ꯃꯐꯝ ꯑ ꯈꯃꯁꯦ ꯎꯆꯤꯅ ꯊꯥꯏꯗꯣꯛꯄꯩꯅꯦ ꯗꯁꯕꯤꯟꯗ ꯈꯣꯝꯂꯛꯑꯀꯥꯟꯗ ꯍꯥꯞ
ꯀꯆꯤꯐꯥꯎ ꯌꯥꯝꯃꯟꯗ ꯇꯦꯛ ꯇꯧꯔꯒ ꯂꯥꯛꯑꯃꯅꯤ꯫
ꯑꯧ ꯑꯁꯤ ꯁꯤ ꯁꯤ ꯁꯤ ꯄꯣꯠꯁꯦ ꯇꯧ ꯌꯥꯄꯣꯠꯇꯦꯅ꯫ ꯨꯏꯁ ꯑꯨꯆꯤ ꯑꯉꯧꯕ ꯑꯃ ꯑꯨꯔꯤꯕ꯫ ꯑꯥ ꯎꯆꯤ ꯍꯖꯤꯛ ꯀꯥꯏ ꯆꯦꯟꯈ꯭ꯔꯦꯕꯨ ꯇꯥꯕꯜ ꯂꯥꯛꯃꯟꯒ꯭ꯔꯦꯅ꯫
ꯀꯩꯗꯧꯔꯤꯅꯣ ꯆꯤꯛꯇꯔꯀꯥꯟꯗ꯫
ꯕꯣꯔꯥ ꯑꯣꯏꯅ ꯆꯆꯔꯨꯔꯒꯦ ꯊꯦꯡꯈꯔ ꯑꯃꯨꯛ꯫
ꯃꯣꯏꯗꯤ ꯑꯗꯨꯅ ꯑꯅꯧꯕꯩꯅ ꯑꯃꯨꯛ ꯑꯃꯟꯅ ꯍꯥꯎꯖꯔꯝꯗꯣꯏ ꯄꯩꯁꯥꯗꯨ ꯄꯨꯡꯄꯦꯟ ꯄꯦꯟꯂꯕꯅꯤꯅ꯫
ꯀꯔꯤ ꯃꯦꯔꯥ ꯅꯥꯝ ꯀꯌꯥ ꯅꯥꯝ ꯇꯧꯍꯧꯕꯅꯦ꯫
ꯎꯝ꯫
ꯑꯩꯈꯣꯏ ꯁꯨꯃꯥꯏ
ꯁꯅꯥ ꯁꯅꯥꯒꯤ ꯑꯝ ꯂꯩꯔ ꯍꯥꯞꯄꯤꯔꯛꯑꯣ꯫
ꯑ ꯈꯜꯂꯤꯕꯅꯤ ꯗꯥꯏꯃꯟꯒꯤ ꯑꯣꯏꯅ ꯌꯥꯒ ꯀꯗꯧꯕ꯫
ꯗꯥꯏꯃꯟꯅ ꯈꯤꯇꯪ ꯍꯣꯡꯕ ꯌꯥꯝꯅ ꯐꯩ ꯑꯦ ꯇꯥꯡꯕꯅꯦꯕ ꯅꯍꯥꯟꯈꯥꯎ ꯍꯣꯡꯉꯤꯗꯅ꯫
ꯎꯝ ꯑꯗꯨ ꯄ꯭ꯂꯥꯇꯤꯅꯝ ꯒꯥꯡ ꯇꯧꯔꯒꯅꯦ꯫
ꯎꯝ꯫
ꯌꯨꯝꯁꯦ ꯄ꯭ꯂꯥꯇꯤꯅꯝꯅ ꯍꯩꯔꯁꯤꯔꯥ ꯈꯜꯂꯤꯃꯤ꯫
ꯑꯗꯨꯗꯤ ꯃꯣꯏꯅ ꯃꯦꯟꯒꯤ ꯃꯑꯣꯡꯗ ꯐꯖꯅ ꯆꯥꯎꯅ ꯁꯥꯔꯣ ꯃꯤ ꯌꯦꯡꯂꯛꯑ ꯄꯩꯁꯥ ꯥ ꯃꯨꯛ ꯀꯩꯅꯣ ꯇꯧꯔꯗꯤ ꯀꯃꯥꯏꯅ ꯇꯧꯅꯤ꯫
ꯑꯩꯁꯦ ꯂꯣꯏꯅ ꯐ꯭ꯔꯤꯗꯅꯤ꯫
ꯎꯝ꯫ ꯅꯪ ꯑꯁꯨꯃꯥꯏꯅ ꯇꯧꯔ ꯑꯗꯨꯗꯤ ꯌꯥꯝ ꯃꯤ ꯂꯥꯛꯄꯅꯤꯅꯦ ꯄꯩꯁꯥꯗꯣ ꯈꯔ ꯈꯔ ꯀꯣꯛ ꯄꯤꯗꯣ ꯈꯣꯏ ꯌꯥꯝꯃꯜ ꯂꯩꯕꯗꯣ꯫
ꯑꯈꯣꯏ ꯑ ꯑꯁ ꯄꯤꯊ꯭ꯔꯤꯕꯤꯁꯦ ꯏꯟ ꯂꯥꯏꯌꯥꯔ ꯂꯥꯏꯌꯥꯔ ꯂꯧꯔꯗꯝꯅꯤ꯫
ꯌꯦꯟꯊꯣꯛꯑꯣ ꯈꯔ ꯈꯔ꯫
ꯌꯦꯡꯊꯣꯛꯑꯨꯗꯣꯏꯅꯤ꯫
ꯅꯥꯈꯣꯟꯗꯨꯁꯨ ꯂꯣꯏꯔꯦ ꯏꯕꯦꯝꯃ ꯅꯪ ꯉꯥꯎꯔꯥ ꯉꯥꯡ ꯃꯥꯜꯂꯦ
ꯑꯁꯤ ꯑꯣꯠ ꯄꯥꯏꯖꯤꯜꯂ ꯉꯥꯡꯕꯗꯨ
ꯑꯁ ꯅꯣꯏ ꯀꯩꯅꯣꯒ ꯇꯨꯃꯤꯟꯅꯕ꯭ꯔꯣ ꯅꯪ ꯅꯥꯎꯆꯥꯒ
ꯑꯧ ꯇꯨꯝꯃꯤꯟꯅꯕꯁꯨ ꯌꯥꯎꯏ ꯇꯨꯃꯤꯟꯅꯗꯥꯕꯁꯨ ꯌꯥꯎꯋꯦ
ꯎꯝ ꯅꯥꯀꯟꯗ ꯇꯨꯝꯃꯗꯤ ꯇꯥꯅꯤꯡꯗꯝꯅꯥ ꯂꯣꯏꯔꯝꯃꯥꯅꯤ
ꯁꯥꯔꯕꯃꯤꯅꯅꯦ ꯀꯩ ꯍꯥꯏꯅꯤ ꯐꯅꯦꯛꯁꯤ ꯄꯥꯛ ꯇꯥꯔꯁꯨꯅꯦ ꯄꯣꯔꯥ ꯀꯩ ꯍꯥꯏꯅꯤ ꯎꯕꯥꯛ ꯑꯃꯗꯥ ꯇꯨꯃꯤꯟꯅꯕꯒꯥ ꯆꯞ ꯃꯥꯅꯩꯌꯦꯕ
ꯎꯝ ꯏꯊꯟꯗꯥ ꯇꯨꯝꯕꯅꯥ ꯍꯦꯟꯕꯅꯤ ꯀꯥꯂꯦꯟ ꯊꯥꯗꯗꯤ
ꯎꯝ ꯏꯃ ꯊꯣꯏꯃꯤꯅꯦꯕꯁꯤꯅꯦ ꯑꯥ ꯄꯨꯔꯥ ꯀꯪꯒꯥꯔꯨꯒꯤ ꯏꯁꯇꯥ꯭ꯏꯟ ꯊꯨꯝꯃꯛꯇꯣꯏꯁꯤ
ꯎꯝ ꯑꯩꯗꯤꯕꯣ ꯐꯥꯅꯌꯥꯝ ꯁꯥꯔꯁꯨ ꯐꯩꯖꯞ ꯁꯨꯞꯇ꯭ꯔꯥꯗꯤ ꯇꯨꯃꯕꯥ ꯁꯨꯛꯍꯩ ꯍꯩꯅꯗꯦ
ꯍꯩꯅꯥꯗꯦ ꯑꯩꯁꯨ
ꯍꯧꯖꯤꯀꯁꯨ ꯑꯗꯨꯝ ꯁꯨꯞꯄꯦ
ꯃꯤꯅꯥ ꯍꯥꯏꯗꯣꯏꯝ ꯅꯣꯏ ꯏꯃꯨꯡ ꯅꯤꯡꯗꯝꯊꯥ ꯑꯣꯏꯔꯤꯅ
ꯑꯪ ꯑꯗꯨ ꯅꯨꯡꯉꯥꯏꯇꯦ ꯅꯠꯇ꯭ꯔꯥ ꯁꯨꯞꯇ ꯀꯥꯟꯗ ꯏꯁꯥ ꯀꯣꯛ ꯅꯨꯡꯉꯥꯏꯇꯕꯅꯦ ꯈꯅꯥꯎ ꯅꯨꯡꯉꯥꯏꯇꯕ꯭ꯔꯥ ꯄꯨꯛ ꯅꯨꯡꯉꯥꯏꯇꯕ꯭ꯔꯥ ꯑꯃ ꯇꯧꯕꯥ
ꯎꯝ ꯍꯧꯖꯤꯛ ꯉꯍꯥꯛꯇꯪ ꯈꯪꯗ꯭ꯔꯤꯀꯥꯟ ꯁꯨꯞꯄꯝꯃꯔꯣꯏꯕꯥ
ꯎꯝ
ꯍꯣꯔꯦꯟ ꯉꯥꯛꯇꯪ ꯂꯩꯔꯥ ꯁꯣꯔ ꯁꯥꯟꯅꯤ
ꯅꯣꯡꯉꯥꯜꯂꯝꯗꯥꯏꯗꯒ ꯏꯪꯕꯅꯦ ꯑꯗꯨꯝ
ꯑꯝ
ꯅꯨꯡꯊꯤꯟꯅ ꯁꯥꯔꯤꯕ ꯅꯨꯃꯤꯗꯥꯡꯅ ꯏꯪꯉꯤꯕ
ꯑꯥ
ꯏꯔꯨꯖꯊꯣꯛꯑꯒ ꯇꯨꯝꯃꯒꯥ ꯕ꯭ꯂꯀꯦꯠ ꯁꯨꯞꯄꯥ ꯇꯨꯝꯕꯥ ꯌꯣꯡ ꯅꯨꯡꯉꯥꯏꯕꯅꯦꯕꯣ
ꯍꯣꯏꯌꯦ ꯑꯁ ꯑꯗꯨ ꯍꯥꯏꯔ ꯀꯥꯂꯦꯟꯊꯥꯗꯥ ꯐꯦꯟ ꯌꯥꯏꯔ ꯇꯨꯝꯕꯗꯨꯗꯤ ꯐꯩꯖꯨꯞ ꯁꯨꯞꯄꯒ ꯑꯗꯨꯕꯨ ꯅꯨꯡꯉꯥꯏꯕ ꯄꯨꯟꯁꯤ ꯂꯩꯕꯣꯟꯇꯦ
ꯃꯤꯅꯥ ꯊꯥꯏꯅꯦꯕ ꯐꯩꯖꯨꯞ ꯁꯨꯄꯥ ꯐꯦꯟ ꯍꯨꯃꯤꯗꯣ ꯀꯩꯗꯧꯕꯩꯅꯣꯅꯥ ꯑꯗꯨꯏ ꯈꯨꯅꯨꯡꯉꯥꯏꯗꯨꯗꯤ
ꯑꯪ ꯇꯧꯗꯥ ꯃꯣꯏꯅꯥ ꯈꯪꯉꯔꯣꯏ
ꯎꯝ ꯂꯣꯏꯗꯣꯔꯦ ꯃꯇꯝꯁꯦ ꯃꯇꯝ ꯂꯣꯏꯖꯤꯟꯍꯜꯂꯁꯦ ꯐꯥꯏ꯭ꯚ ꯆꯠ ꯑꯗꯨꯋꯥꯏ ꯃꯄꯥꯗ ꯃꯨꯠꯄ ꯃꯥꯜꯂꯦ ꯑꯩꯅꯥ ꯈꯟꯕꯗ ꯌꯧꯗꯣꯔꯦ
ꯎꯝ
ꯑꯍꯥꯟꯕꯒꯤ ꯃꯤꯡ ꯑꯅꯤ ꯑꯅꯤ ꯈꯛꯇ ꯊꯣꯛꯑꯦ ꯍꯥꯏꯗꯤ ꯆꯥꯅꯨꯒꯨꯝꯕ ꯗꯦꯕꯤꯒꯨꯝꯕꯗ ꯊꯣꯛꯇꯦ
ꯑꯣ ꯈꯪꯗꯦ ꯑꯩ ꯀꯃꯥꯏꯟ ꯇꯧꯔꯤꯅꯣ ꯒ꯭ꯌꯥꯟ ꯑꯥꯝ ꯇꯥꯗꯦ ꯑꯩ
ꯃꯨꯠꯈ꯭ꯔꯥꯅꯤ